ꯍꯜꯂꯣ
ꯇꯥꯕꯔꯣ ꯀꯩꯗ
ꯀꯩꯇꯧꯔꯤꯅꯣ ꯍꯧꯖꯤꯛ
ꯅ ꯍꯥꯟꯅ ꯈꯨꯝꯕꯤꯔꯦ
ꯅꯪꯗꯤ
ꯍꯣꯏꯁꯨ ꯃꯇꯝ ꯇꯥꯕꯅ ꯍꯦꯜꯂꯦ ꯇꯨꯝꯅꯤꯡꯉꯦ꯫
ꯑꯁ ꯍꯧꯖꯤꯛꯄꯨ ꯇꯨꯝꯅꯤꯡꯕ
ꯅꯠꯇꯦ ꯍꯧꯖꯤꯛꯇꯤ ꯇꯨꯝꯃꯔꯣꯏ
ꯅꯪ ꯅꯪ ꯍꯧꯖꯤꯛ ꯇꯨꯝꯃꯗꯤꯀꯣ
ꯑꯥ ꯀꯩꯕ
ꯇꯥꯕ꯭ꯔꯥ
ꯍꯣꯏ ꯇꯥꯏ ꯇꯥꯗꯕ꯭ꯔꯣ
ꯅꯪ ꯍꯧꯖꯤꯛ ꯇꯨꯝꯃꯗꯤ
ꯑꯩ ꯑꯩꯕꯨ ꯃꯪꯗ ꯎꯔꯔꯣꯏꯕ
ꯎꯗꯕꯅ ꯐꯔꯦ
ꯏꯁ ꯀꯩꯒꯤ
ꯅꯪ ꯃꯥꯟꯅꯤꯡꯗꯦ ꯑꯩꯁꯦ
ꯑꯩꯌꯥ
ꯑꯩ ꯇꯨꯝꯃꯔꯣꯏ ꯑꯩꯈꯣꯏ ꯐꯥꯒꯤꯅꯦ ꯑꯩꯈꯣꯏꯗꯤ ꯇꯨꯝ ꯄꯨꯡ ꯑꯃ ꯑꯅꯤ ꯉꯥꯡꯕ ꯑꯗꯨꯗꯤ ꯕꯣꯔꯣ ꯇꯨꯋꯦꯜꯐꯇ ꯑꯗꯨꯝ ꯉꯟꯅ ꯇꯨꯝꯁꯦ ꯏꯂꯕꯦꯟ
ꯅꯦꯠꯐ꯭ꯂꯤꯛꯁꯇ ꯇꯧꯔꯤꯉꯩꯗ ꯇꯨꯝꯕ ꯅꯪꯗꯧ ꯃꯥꯟꯗꯦ
ꯍꯟꯗꯛꯇꯤ ꯈꯔꯗꯤ ꯇꯣꯛꯑꯦꯗ ꯅꯦꯠꯐ꯭ꯂꯤꯛꯁꯁꯦ ꯑꯩ ꯑꯩ ꯑꯦꯛꯖꯥꯝ ꯂꯩꯕꯅꯤꯅ
ꯌꯥꯏꯅꯦ
ꯂꯥꯏꯔꯤꯛ ꯄꯥꯗ꯭ꯔꯁꯨ ꯂꯥꯏꯔꯤꯛ ꯄꯥꯗ꯭ꯔꯁꯨ ꯑꯗꯨꯝ ꯌꯦꯡꯗꯕꯤꯗ ꯑꯗꯣ ꯑꯦꯛꯖꯥꯝ ꯂꯩꯔꯗꯤ ꯑꯦꯛꯖꯥꯝꯒꯨꯝꯕ ꯂꯩꯔꯗꯤ ꯂꯥꯏꯔꯤꯛ ꯄꯥꯗ꯭ꯔꯁꯨ ꯆꯠꯊꯣꯛꯑꯔꯣꯏ ꯑꯦꯛꯖꯥꯝ ꯂꯣꯏꯔ ꯀꯥꯟꯗ ꯑꯗꯨꯃꯥꯏꯅ ꯍꯥꯏꯌꯦꯅ ꯑꯩꯈꯣꯏꯁꯦ
ꯌꯥꯏꯅꯦ
ꯊꯣꯛꯄ ꯌꯥꯗꯦ ꯑꯦꯛꯖꯥꯝ ꯂꯣꯏꯔ ꯀꯥꯟꯗ ꯊꯣꯛꯀꯦ ꯑꯦꯛꯖꯥꯝ ꯂꯣꯏꯔ ꯀꯥꯟꯗ ꯆꯠꯁꯦ ꯑꯩꯈꯣꯏ ꯄꯤꯛꯅꯤꯛꯀꯨꯝꯕ ꯇꯧꯔꯅꯤ ꯗꯨꯃꯥꯏ ꯍꯥꯏ ꯆꯞ ꯃꯅꯩ ꯑꯩꯁꯨ ꯂꯥꯏꯔꯤꯛ ꯄꯥꯗ꯭ꯔꯁꯨ ꯑꯦꯛꯖꯥꯝ ꯂꯩꯔꯗꯤ ꯑꯗꯨꯝ ꯌꯦꯡꯗꯦꯕ
ꯎꯝ
ꯐꯦꯁꯕꯨꯛꯀꯨꯝꯅ ꯃꯔꯛ ꯃꯔꯛꯇ ꯑꯗꯨꯝ ꯆꯪꯉꯦ ꯏꯟꯁꯇꯥꯗ ꯑꯗꯨꯝ ꯌꯦꯉ ꯆꯤꯜꯂꯦꯍꯦ ꯊꯕꯛ ꯊꯕꯥꯛ ꯈꯨꯆꯤꯟꯁꯤꯗꯤ ꯐꯒꯤ ꯅꯠꯇꯦ
ꯌꯥꯝꯅ ꯃꯑꯣꯡ ꯇꯥꯏꯕ ꯅꯣꯏ
ꯍꯦꯛ ꯋꯥꯆꯦꯞ ꯏꯁꯇꯦꯇꯁ ꯌꯦꯡꯅꯤ ꯑꯃꯨꯀ
ꯑ
ꯐꯦꯁꯕꯨꯛ ꯆꯪꯅꯤ ꯏꯟꯁꯇꯥ ꯆꯪꯅꯤ ꯅꯦꯠꯐ꯭ꯂꯤꯛꯁ ꯆꯪꯅꯤ ꯑꯁ
ꯋꯥꯕꯅꯤꯅꯦꯀꯣ
ꯋꯥꯕꯅꯤ ꯄꯨꯟꯁꯤꯁꯦ
ꯎꯝ ꯑꯗꯨ ꯅꯣꯏ ꯃꯃꯥ ꯈꯣꯏꯗꯤ ꯇꯨꯝꯈ꯭ꯔꯕ
ꯇꯨꯝꯗ꯭ꯔꯤ ꯑꯩꯈꯣꯏ ꯆꯥꯛ ꯆꯥꯗ꯭ꯔꯤꯗ
ꯑ
ꯑꯩꯈꯣꯏ ꯊꯦꯡꯅ ꯑꯗꯨꯝ ꯆꯥꯛ ꯆꯥꯏꯌꯦ ꯈꯣꯏꯅ ꯉꯟꯅ ꯆꯥꯛ ꯆꯥꯕꯁꯦ ꯁꯚꯦꯟ ꯊꯥꯔꯇꯤ ꯑꯦꯠꯇ ꯑꯗꯨꯝ ꯆꯥꯏꯕ
ꯑꯣ ꯑꯗꯨ ꯑꯗꯨ ꯑꯣꯏꯔꯗꯤ ꯑꯩꯈꯣꯏ ꯑꯩꯈꯣꯏꯗꯤ ꯌꯥꯝ ꯂꯥꯛꯈ꯭ꯔꯦꯕꯨ ꯑ ꯀꯩ ꯎꯟꯁꯥꯡ ꯊꯣꯡꯕ ꯖꯠꯂꯣꯀꯣ
ꯉꯁꯥꯏ ꯀꯥꯡꯁꯣꯏ ꯑꯗꯨꯒ ꯀꯩꯅꯣ ꯁꯦꯝꯕꯅꯤ ꯑꯦꯔꯣꯟꯕ ꯊꯥꯡꯖꯤꯡ
ꯏꯔꯣꯟꯕ
ꯎꯝ
ꯎꯝ ꯏꯔꯣꯟꯕ ꯏꯔꯣꯟꯕ ꯅꯪ ꯁꯦꯝꯕ ꯍꯩꯕ꯭ꯔꯥ
ꯑꯗꯨꯝ ꯍꯥꯏꯌꯦ ꯍꯕ꯭ꯔꯥ ꯍꯥꯎꯇꯕ꯭ꯔꯥꯒꯤ ꯈꯪꯗꯦ ꯃꯤꯒꯤꯗꯤ ꯑꯩꯒꯤꯗꯤ ꯑꯗꯨꯝ ꯍꯥꯎꯋꯦꯅ
ꯑꯗꯨ ꯑꯗꯨ ꯑꯣꯏꯗꯤ ꯀꯔꯝꯕ ꯏꯔꯣꯟꯕ ꯄꯥꯝꯕ꯭ꯔꯥ ꯂꯐꯨꯒꯤ ꯄꯥꯝꯕ꯭ꯔꯥ ꯅꯠꯇ꯭ꯔꯒ ꯏꯔꯣꯟꯕ ꯑꯃ ꯍꯦꯛꯇ ꯌꯥꯕ꯭ꯔꯥ
ꯑꯩ ꯀꯅꯜ ꯁꯦ ꯁꯣꯏꯕꯨꯝꯒꯤꯁꯨ ꯑꯗꯨꯝ ꯍꯥꯎꯋꯦ ꯍꯥꯏꯗꯤ
ꯆꯁ
ꯁꯣꯏꯕꯨꯝ ꯌꯥꯝ ꯆꯥꯅꯤꯡꯕ ꯈꯅꯔꯣꯏꯗꯣ
ꯆꯦꯛ ꯇꯧꯗꯦꯍꯦ ꯍꯧꯖꯤꯛꯇꯤ ꯀꯩꯅꯣꯅꯦ ꯑꯩꯗꯤ ꯆꯥꯏꯗꯣ ꯅꯨꯃꯤꯠ ꯑꯃ ꯑꯅꯤꯗꯤ ꯑꯩ ꯀꯩꯅꯣ ꯇꯣꯛꯈ꯭ꯔꯦ ꯑꯦ ꯇꯣꯛꯈ꯭ꯔꯦ ꯊꯥꯕꯁꯨ ꯁꯨꯗ꯭ꯔꯦ ꯒꯦꯁꯇ꯭ꯔꯤ ꯀꯟꯃꯟꯕꯒꯤꯀꯣ ꯑꯩꯁꯦ
ꯍꯥꯥ
ꯄꯩꯕ ꯇꯥꯗꯕ꯭ꯔꯣ ꯍꯜꯂꯣ
ꯁꯤ꯭ꯔꯤꯅꯤꯕ ꯇꯥꯏ ꯇꯥꯏ
ꯅꯪꯒꯤ ꯅꯦꯠꯋꯥꯛꯔꯥ ꯅꯠꯇ꯭ꯔꯒ ꯑꯩꯒꯤꯅꯔ ꯑꯩꯒꯤꯗꯤ ꯑꯗꯨꯝ ꯐꯀꯣ
ꯅꯪ
ꯅꯪꯒꯤ ꯅꯦꯠꯋꯥꯛꯁꯦ ꯌꯥꯗꯕ ꯃꯥꯜꯂꯦ ꯍꯧꯖꯤꯛꯇꯤ ꯀ
ꯑꯩꯒ ꯍꯥꯏꯒꯅꯨ ꯃꯤꯁꯤꯡ ꯍꯥꯏꯗꯤ ꯀꯃꯥꯏꯅ ꯇꯧꯕ
ꯅꯪꯒꯤ ꯅꯦꯠꯋꯔꯛꯁꯦ ꯐꯗꯕ ꯃꯥꯜꯂꯦ ꯍꯧꯖꯤꯛꯇꯤ ꯌꯥ ꯌꯥꯗꯕ ꯃꯥꯜꯂꯦ ꯍꯥꯥ ꯀꯔꯤꯕ
ꯇꯥꯕ꯭ꯔꯣ ꯅꯪ ꯍꯧꯖꯤꯛ ꯋꯥꯡꯕꯗꯣ
ꯑꯥ
ꯌꯥꯝ ꯊꯨꯅ ꯉꯥꯡꯉꯦꯕ ꯑꯗꯨ ꯑꯣꯏꯅ
ꯍꯧꯖꯤꯛ ꯏꯁꯄꯤꯠꯇ ꯉꯪꯈ꯭ꯔꯕ ꯍꯧꯖꯤꯛꯇꯤ ꯅꯪꯒꯤꯅꯦ ꯑꯩꯒꯤꯗꯤ ꯑꯗꯨꯝ ꯌꯥꯏꯕ ꯑꯩꯈꯣꯏꯗꯤ ꯋꯥꯏ ꯐꯥꯏ ꯀꯅ ꯁꯦꯟ ꯑꯗꯨꯝ ꯌꯥꯝꯃꯅꯦꯕ ꯍ ꯃꯔꯛ ꯃꯔꯛꯇꯗꯤ ꯌꯥꯗ ꯀꯣꯟꯁꯨ ꯂꯩ ꯑꯗꯨ ꯑꯣꯏꯔꯁꯨ
ꯑꯁ ꯑꯗꯨ ꯅꯪ ꯂꯔꯤ ꯄꯥꯗꯤ ꯄꯥꯒꯦ ꯃꯁꯤꯁꯦ
ꯃꯣꯏ ꯏꯄꯥ ꯇꯣꯏꯅꯤꯡꯁꯤꯦ ꯍꯣꯔꯦꯟ ꯄꯨꯡ ꯇꯔꯥ ꯑꯗ ꯆꯥꯛ ꯆꯥꯕ ꯂꯣꯏꯔꯤꯀꯥꯟꯗ
ꯑꯗꯨ ꯄꯨꯡꯗꯤ ꯑꯗ ꯍꯧꯒꯠꯇꯣꯏꯕ
ꯁꯕꯦꯟ
ꯋꯥ ꯑꯗꯨꯏꯗꯤ ꯍꯌꯦꯡ ꯕꯖꯥꯔꯗ ꯁꯦꯀꯦꯟ ꯈꯟꯕꯁꯨ ꯐꯤꯔꯣꯟꯒꯨꯝꯕꯥ
ꯑꯁ ꯇꯜꯂꯦꯍꯦ ꯑꯩ ꯁꯤꯒꯨꯝꯕ ꯆꯠꯊꯣꯛꯧꯕꯗ ꯇꯜꯂꯦ
ꯀꯩꯒꯤ
ꯑꯩ ꯕꯖꯥꯔ ꯆꯠꯊꯣꯛꯑꯒ ꯍꯦꯛ ꯕꯖ ꯇꯟꯕ ꯑꯗꯨ ꯕꯖꯥꯔ ꯍꯦꯛ ꯊꯣꯛꯄꯅ‌ꯦ ꯁꯦꯀꯦꯟ ꯍꯦꯟꯒꯨꯝꯕ ꯌꯦꯡꯕꯗ ꯑꯩꯗꯤ ꯑꯗꯨꯝ ꯇꯨꯝꯅꯤꯡꯕ ꯐꯥꯎꯕꯅꯤ ꯑꯩꯉꯣꯟꯗ
ꯑꯣ ꯑꯩꯅ‌ꯦ ꯑꯣ ꯂꯤꯛ ꯀꯩꯅꯣꯗꯧ ꯆꯠꯁꯦ ꯀꯣꯏꯊꯣꯛꯁꯦꯅ ꯐꯝꯗꯀꯣ ꯇꯟꯕ꯭ꯔꯣ
ꯀꯩꯒꯤꯅꯣ
ꯗꯨꯨ ꯀꯣꯏꯕ ꯆꯠꯁꯦ ꯍꯥꯏꯕꯗꯣ
ꯍꯩꯇꯕꯅꯦ ꯑꯩ ꯀꯣꯏꯕ ꯆꯠꯄꯗ‌ꯣ ꯑꯩꯈꯣꯏꯗꯤ ꯄꯨꯔꯥ ꯌꯨꯝꯒꯤ ꯃꯤꯅꯤꯕ
ꯑꯗꯨꯗꯤ ꯅ‌ꯣꯏꯗ ꯀꯣꯏꯔꯛꯀꯦ
ꯌꯨꯝꯗ ꯈꯛꯇ ꯒ‌ꯦꯠꯁꯨ ꯊ‌ꯣꯛꯇꯦ ꯒꯦꯠ ꯒꯦꯠ ꯍꯥꯡꯅꯤꯡꯉꯥꯏꯁꯨ ꯏꯅꯔꯖꯤ ꯂꯩꯇꯦ ꯃꯤ ꯂꯥꯛꯄꯁꯨ ꯌꯥꯗꯦ ꯑꯩꯈꯣꯏ ꯌꯨꯝꯗꯨꯗꯤ ꯒꯦꯠ ꯑꯗꯨꯝ ꯁ‌ꯣꯏ
ꯑꯗ‌ꯣ ꯑꯦꯛꯖꯥꯝꯒꯤꯗ‌ꯣ ꯀꯩꯅꯣꯗꯤ ꯇꯧꯈ꯭ꯔꯕ ꯇꯥꯏꯝ ꯑꯥ
ꯀꯩꯅꯣ ꯍꯥꯏꯗꯤ ꯀꯩꯅꯣ
ꯑꯦꯛꯖꯥꯝ ꯍꯧꯅꯕꯒꯤ ꯅꯨꯃꯤꯠꯇꯣ ꯑꯗꯨ ꯅꯨꯃꯤꯠꯇꯣ ꯅꯪꯕꯨ ꯊꯤꯟꯕꯤꯒꯦ ꯍꯥꯏꯌꯦꯕꯀꯣ ꯃꯤ ꯑꯃ
ꯍꯣꯏ
ꯑꯗꯨ ꯅꯪ ꯌꯥꯕ꯭ꯔꯥ ꯍꯥꯏꯕ
ꯅꯪꯔ‌ꯣ
ꯑꯩ ꯅꯠꯇ‌ꯦꯍ‌ꯦ
ꯅꯠꯇꯦ ꯉꯔ ꯑꯩ ꯑꯦꯛꯖꯥꯝ ꯍꯧꯕꯗꯣ ꯉꯔꯥꯡꯅꯦꯕ
ꯑꯦ
ꯉꯔꯥꯡꯗꯤ ꯀꯅꯥꯅ ꯊꯤꯟꯒꯦ
ꯑꯩ ꯕ꯭ꯔꯗꯔ ꯑꯃꯅ
ꯎꯝ ꯅꯪ ꯍꯧꯖꯤꯛꯁꯦ ꯐꯣꯟ ꯑꯃ ꯑ ꯐꯣꯟꯗ ꯋꯥꯔꯤ ꯁꯥꯏ ꯑꯗꯨꯒ ꯋꯥꯆ‌ꯦꯞꯇ ꯀꯩꯅꯣꯃ ꯌꯦꯡ ꯂꯩꯒꯣ
ꯌꯦꯡꯗꯦ ꯌꯦꯡꯗꯦ ꯑꯗꯨꯝ ꯐꯨꯜ ꯀꯟꯁꯦꯟꯇ꯭ꯔꯦꯠꯇ ꯋꯥꯔꯤ ꯁꯥꯟꯅꯔꯤ ꯍꯧꯖꯤꯛ ꯂꯣꯏꯅꯃꯛ ꯇꯥꯏ ꯑꯁꯦꯡꯕꯅꯤ
ꯑꯗꯨ ꯑꯗꯨ ꯑꯣꯏꯔꯗꯤ ꯌꯥꯝ ꯐꯩꯕꯥ ꯅꯠꯇꯕꯤꯗ ꯅꯪ ꯅꯪ ꯉꯥꯡꯕ ꯃꯑꯣꯡꯗꯣ ꯃ‌ꯦꯁ‌ꯦꯁ ꯀꯨꯝꯕ ꯑꯇꯣꯞꯄꯗ ꯊꯥꯅꯔꯒ ꯑꯃꯨꯛ ꯉꯥꯡꯕ ꯑꯗꯨꯃꯥꯏꯅ ꯇꯧꯕ ꯃꯥꯜꯂꯦꯕ
ꯑꯦ ꯑꯗꯨꯃꯥꯏꯅ ꯈꯪꯕꯤꯒꯅꯨ ꯏꯕꯨꯡꯉꯣ ꯑꯗꯨꯃꯥꯏ ꯇꯧꯗꯦ
ꯑꯩꯁ ꯌꯥꯝ ꯅꯨꯡꯁꯤꯅ ꯀꯥꯎꯏꯀꯣ ꯏꯕꯨꯡꯉꯣ ꯀꯥꯏꯅ ꯑꯌꯥꯝꯕ ꯀꯧꯋꯣ ꯗꯥꯗꯥ ꯀꯧꯋ‌ꯣ
ꯍꯦꯟꯃꯟꯗ꯭ꯔꯣ ꯁꯤꯗꯤ
ꯗꯥ ꯀꯧ
ꯇꯜꯂ‌ꯦ
ꯀꯩꯒꯤ ꯑꯗꯨꯗꯤ ꯗꯥ ꯁꯨꯃꯥꯏꯅ ꯀꯧ ꯅꯣꯏꯔꯣꯝꯗ ꯀꯩꯅꯣ ꯇꯧꯕ꯭ꯔꯥ ꯍꯧꯖꯤꯛꯁꯦ
ꯀꯩꯅ‌ꯣ
ꯎꯝ ꯀꯟꯁꯥꯔꯠꯒꯨꯝꯕꯒꯤ ꯃꯈꯣꯟ
ꯇꯥꯗꯦꯗ ꯑꯗꯨ ꯑꯩꯒꯤ ꯕꯦꯛꯒ꯭ꯔꯥꯎꯟ ꯅꯣꯏ ꯁꯣꯛꯄ꯭ꯔꯥ ꯑꯩꯒꯤ ꯕꯦꯛꯒ꯭ꯔꯥꯎꯟꯉꯁꯨ
ꯎꯝ ꯑꯗꯨ ꯅꯠꯇꯦꯗ ꯁꯨꯝ ꯀꯩꯅꯣ ꯇꯧꯒꯜꯂꯤꯗꯅ ꯍꯟꯗꯛꯇꯤ ꯏꯁꯩ ꯌꯥꯝ ꯇꯧꯒꯜꯂꯦꯕꯀꯣ
ꯑꯣ ꯈꯣꯏꯗꯤ ꯈꯪꯗꯦꯗ ꯄꯥꯗ
ꯎꯝ ꯑꯗꯨ ꯆꯥꯛ ꯆꯥꯅꯕ ꯀꯧꯕ꯭ꯔꯥ ꯅꯪꯕꯨ
ꯀꯧꯗ꯭ꯔꯤ ꯀꯧꯕ ꯉꯥꯏ ꯑꯩ ꯉꯥꯏꯔꯤꯌꯦ ꯍꯧꯖꯤꯛ ꯑꯩ ꯌꯥꯎꯁꯦ ꯌꯥꯎꯁꯦ
ꯏꯁ ꯏꯁꯩꯒ ꯌꯥꯝ ꯉꯪꯉ ꯂꯩꯔꯦꯀꯣ
ꯑꯩ ꯏꯅꯥꯎꯅꯨꯄꯤꯅꯤ ꯍꯦ
ꯏꯁ ꯅꯔꯎ ꯅꯨꯄꯤꯁꯨ ꯃꯑꯣꯡ ꯌꯥꯝ ꯇꯧꯕ ꯃꯥꯜꯂꯦꯕ ꯅꯪ
ꯌꯥꯝ ꯑꯉꯥꯡ ꯁꯤ ꯀꯩꯅꯣꯅꯦ ꯆꯍꯤ ꯌꯥꯝ ꯑꯉꯥꯡ ꯑꯣꯏꯔꯤꯗ ꯀ꯭ꯂꯥꯁ ꯊ꯭ꯔꯤ ꯀꯥꯕꯗ ꯀ꯭ꯂꯥꯁ ꯇꯨ ꯀꯥꯕꯗ ꯉꯥꯏꯔꯤꯗ ꯃꯗꯤꯦ ꯃꯦ ꯁꯣꯔꯦ
ꯀ꯭ꯂꯥꯁ ꯊ꯭ꯔꯤ
ꯍꯣꯏ ꯀ꯭ꯂꯥꯁ ꯇꯨꯅꯦ ꯀ꯭ꯂꯥꯁ ꯇꯨ ꯀꯥꯏꯗꯩ ꯀ꯭ꯂꯥꯁ ꯊꯔꯤꯅꫭ ꯑꯁ ꯑꯗꯨ ꯌꯥꯝ ꯑꯉꯥꯡ‌ ꯑꫭꯏꯔꯤ
ꯅꯣꯏ
ꯎꯝ
ꯀꯩꯕꯥ ꯑꯃꯨꯛꯀ ꯍꯥꯏꯔꯣ ꯇꯥꯗꯦ ꯅꯪꯒꯤ ꯅꯑꫭꯡꯗꯣ ꯑꯗꯨꯝ ꯕ꯭ꯔꯦꯛꯀꯤꯡꯗ ꯆꯠꯂꯤꯁꯤ ꯀꯩꯅꯣ
ꯅꯪ ꯃꯔꯨꯞꯀ ꯆꯠꯃꯤꯟꯅꯒꯗꯕ꯭ꯔꯥ ꯑꯦꯛꯖꯥꯝꯗꯤ
ꯍꯥ ꯍꯣ ꯍꯣ ꯃꯔꯡ ꯃꯔꯛꯇꯗꯤ ꯑꯗꯨꯝ ꯆꯠꯃꯤꯟꯅ ꯑꯗꯨ ꯃꯥꯅ ꯄꯤꯛ ꯀꯞ ꯇꯧꯒꯦ ꯍꯥꯏꯔꯗꯤ ꯑꯗꯨꯝ ꯌꯥꯏ ꯅꯠꯇ꯭ꯔꯗꯤ ꯑꯗꯨꯝ ꯑꫭꯛꯇꯣꯗ ꯆꯠꯂꯦ ꯍ ꯑꯣꯇꯣꯗ ꯑꯗꯨꯝ ꯀꯣꯂꯦꯁꯇ ꯑꯗꯨꯝ ꯊꯦꯡꯅꯔꯦ ꯒꯦꯠꯇ ꯌꯧꯗ꯭ꯔꯤꯉꯩꯗꯀꯣ
ꯑꯣ ꯑꯗꯨꯒ ꯑꯦꯛꯖꯥꯝ ꯂꯣꯏꯔꯀꯥꯟꯗꯨꯅ ꯑꯃꯨꯛ ꯉꯥꯏꯃꯤꯟꯅꯕ ꯑꯗꯨꯒ ꯁꯤ ꯀꯣꯏꯁꯟꯖꯦ ꯇꯧꯍꯧꯕ꯭ꯔꯥ ꯇꯧꯍꯧꯗꯕ꯭ꯔꯥ ꯑꯩꯗꯤ ꯃꯇꯝ ꯂꯩꯇꯕꯒꯤ ꯑꯣꯛꯇꯣꯗ ꯐꯝꯃꯒꯀꯣ ꯆꯠꯇꯥꯔ
ꯉꯔꯥꯡꯗꯤ ꯑꯩ ꯑꯗꯨꯃꯥꯏꯅ ꯇꯧꯕꯅꯦ ꯑꯩꯒꯤ ꯀꯣꯏꯁꯟ ꯄꯦꯄꯔꯗꯣ ꯍꯦꯛ ꯊꯣꯛꯄꯒ ꯑꯩ ꯄꯤ ꯇꯥꯈ꯭ꯔꯕꯅꯤ ꯀꯞꯅꯤꯡꯃꯟꯕꯒꯤ ꯑꯗꯨ ꯌꯨꯝꯗ ꯃꯨꯀꯥ ꯂꯥꯛꯄꯅ ꯇꯨꯝꯕꯁꯨ ꯌꯥꯗꯦ ꯏꯁꯇ꯭ꯔꯦꯁ ꯂꯩꯃꯟꯕꯒꯤ ꯑꯩꯁꯦ ꯄꯨꯡ ꯑꯅꯤ ꯇꯥꯔꯦ ꯇꯨꯝꯗ꯭ꯔꯦ ꯑꯦꯁ ꯀꯃꯥꯏꯅ ꯇꯧꯔꯁꯤ ꯀꯞꯂꯒ ꯂꯩꯕꯅꯦ
ꯑꯁ ꯃꯊꯪꯗꯗꯤꯀꯣ ꯋꯥꯈꯜ ꯋꯥꯃꯜꯂꯗꯤ ꯑꯗꯨꯝ ꯑꯩꯉꯣꯟꯗ ꯍꯥꯏꯔꯛꯎꯀꯣ ꯀꯩꯅꯣ
ꯑꯗꯨ ꯄꯥꯁ ꯆꯥꯕꯤꯔꯗꯤ ꯑꯗꯨꯝ ꯌꯥꯍꯦ ꯅꯪ
ꯍꯣꯏ ꯄꯥꯁ ꯇꯧꯅꯕ ꯈꯣꯏꯔꯝꯕꯤꯒꯦꯕ
ꯔꯨꯝꯕꯤꯌꯥ ꯉꯁꯤꯁꯨ ꯑꯩꯁꯨ ꯐꯦꯜ ꯇꯧꯅꯤꯡꯗꯦ
ꯂꯥꯏꯔꯤꯛ ꯂꯥꯏꯔꯤꯛ ꯄꯥꯕꯗꯤ ꯂꯦꯞꯄ ꯌꯥꯗ꯭ꯔꯦ ꯑꯗꯨꯗꯤ
ꯑꯗꯨ ꯂꯩꯥꯏꯔꯤꯛꯇꯤ ꯄꯥꯗꯕ ꯐꯦꯜꯁꯨ ꯇꯥꯅꯤꯡꯗꯕ ꯑꯁꯤꯒꯤ ꯑꯩ ꯎꯝ
ꯑꯩꯁ ꯅꯪꯒꯤ ꯑꯗꯨꯗꯨꯗꯤ ꯀꯗꯥꯏꯗꯒꯤ ꯄꯥꯞꯁꯨ ꯄꯥꯞꯁꯨ ꯇꯧꯅꯤꯡꯕ ꯁꯔꯒꯔꯁꯨ ꯆꯠꯅꯤꯡꯕ ꯁꯤꯅꯦꯕ
ꯄꯥꯕꯗꯤ ꯇꯅꯤꯡꯗꯦ
ꯎꯝ ꯑꯥ ꯑꯗꯨ ꯅꯪꯁꯨ ꯀꯩꯅꯣ ꯇꯧꯕ꯭ꯔꯥ
ꯑꯦꯛꯖꯝꯗ
ꯁꯤꯟꯕ ꯍꯩꯇ‌ꯦ ꯑꯩꯗꯤ
ꯐꯖꯅ‌ꯣꯛ ꯐꯖꯅ ꯅꯣꯛꯏꯍꯦ ꯑꯉꯥꯡꯖ‌ꯦ ꯅꯠꯇ‌ꯦ ꯑꯦꯛꯖꯥꯝꯗ ꯑꯟꯁꯥꯔꯗꯣ ꯈꯪꯗ꯭ꯔꯗꯤ ꯄꯦꯟ ꯆꯦꯛꯑꯒ ꯐꯝ
ꯗꯨꯃꯥꯏꯅ ꯐꯥꯝꯅꯤꯡꯉꯥꯏ ꯃꯇꯝ ꯂꯩꯇꯕꯅꯤ ꯑꯩꯗꯤ